ꯎꯝ ꯇꯥ ꯇꯥ
ꯆꯥꯛ ꯆꯥꯔꯕꯣ ꯉꯁꯤꯗꯤ ꯀꯃꯥꯏꯅ ꯇꯧꯔꯒꯦ
ꯇꯥꯔꯦ ꯍꯥꯏꯔꯒ ꯀꯩꯅꯣ ꯈꯨꯝꯃꯛꯇ꯭ꯔꯤꯁꯤꯅ ꯑꯃꯣ
ꯍꯜꯂꯣ ꯇꯥꯕ꯭ꯔꯥ
ꯅꯪꯕꯨ ꯇꯥꯔꯦ ꯍꯥꯏꯈꯤꯗꯥ ꯑꯅꯦ ꯍꯧꯖꯤꯛꯇ
ꯎꯝ- ꯍꯥꯏꯔꯛꯑꯣ
ꯇꯥꯗꯔꯣ
ꯇꯥꯏ ꯇꯥꯏ ꯇꯠ ꯇꯠ ꯇꯠꯂꯦ
ꯇꯠꯠꯇ ꯁꯨꯛꯇꯧ ꯇꯧꯗꯦ ꯅꯪ ꯇꯥꯔꯦ ꯇꯥꯔꯦ ꯍꯥꯏꯔꯝꯕ ꯅꯪ ꯑꯃꯨꯛ ꯃꯤꯅ- ꯍꯪꯕꯗꯨꯅ ꯑꯃꯨꯛ ꯈꯨꯝꯗꯦ ꯅꯪ ꯇꯧꯔꯤꯁꯦ
ꯑꯃꯨꯛ ꯇꯛꯈꯤꯕ ꯑꯣꯏꯔꯝꯅꯤ ꯀꯩꯅꯣ ꯀꯔꯤꯅꯣ ꯏꯁꯥ ꯁꯥꯒꯠꯂꯦ
ꯅꯪ ꯁꯤꯗꯤ ꯏꯕꯨꯡꯉꯣ ꯊꯣꯛꯄꯅꯤꯍꯦ
ꯎꯝ ꯍꯣꯏ ꯆꯥꯔꯦ ꯅꯠꯇꯦ ꯏꯔꯣꯟꯕ ꯇꯧꯏ ꯑꯗꯒꯤ ꯆꯝꯐꯨꯠ ꯑꯗꯒꯤ ꯀꯩꯅꯣꯁꯨ ꯉꯥ ꯇꯣꯛꯞꯄꯤ ꯑꯗꯒꯤ ꯍꯋꯥꯏꯒ ꯍꯋꯥꯏ ꯊꯣꯡꯉꯦ ꯃꯁꯤ ꯃꯊꯦꯜ ꯌꯥꯝꯃꯦꯗ
ꯉꯔꯥꯡ ꯃꯦꯔꯥꯃꯦꯁ ꯑꯣꯏꯈꯤꯕꯩꯔꯣ ꯉꯁꯤ ꯃꯊꯦꯜ ꯌꯥꯝ ꯇꯧꯔꯤꯁꯤꯕꯣ
ꯉꯁꯤꯁꯨ ꯃꯤꯔꯥꯃꯦꯁꯅꯦ
ꯉꯥ ꯁꯤꯕꯨ ꯃꯦꯔꯥꯃꯦꯁ ꯆꯤꯡꯕ꯭ꯔꯥ
ꯅꯠꯇꯦ ꯑꯩꯈꯣꯏ ꯃꯥꯗꯤ ꯆꯥꯗꯝꯅꯤꯅ ꯑꯗꯨꯝ ꯃꯊꯦꯟ ꯌꯥꯎꯋꯦ ꯑꯩ ꯏ ꯉꯥꯗꯣ ꯃꯥꯅ ꯇꯣꯞꯄꯝꯕ ꯆꯥꯕꯒꯤ ꯋꯥꯅꯦ ꯃꯥ ꯆꯥꯗ꯭ꯔꯁꯨ
ꯎꯝ ꯑꯗꯨꯗꯤ ꯃꯦꯔꯥꯃꯦꯁ ꯅꯣꯏ ꯏꯃꯥ ꯃꯦꯔꯥꯃꯤꯁ ꯑꯣꯏꯔꯦꯅꯦ ꯉꯁꯤꯁꯨ ꯃꯦꯔꯥꯃꯦꯁꯅꯦ ꯍꯥꯏ ꯌꯥꯕ꯭ꯔꯣ ꯅꯪ ꯆꯥꯔꯤ ꯅꯠꯇ꯭ꯔꯣ ꯉꯔꯥꯡ ꯃꯦꯔꯥꯃꯤꯛꯁ ꯑꯣꯏꯗꯨꯗꯤ ꯅꯪ ꯈ- ꯋꯥꯅꯤ ꯅꯣꯏ ꯏꯃꯥ ꯌꯥꯎꯗꯦ ꯅꯪꯅ ꯉꯁꯤ ꯉꯥ ꯇꯣꯠꯄꯥ ꯆꯥꯔꯒ ꯉꯁꯤꯁꯄ ꯃꯦꯔꯥꯃꯦꯁ ꯅꯤ ꯍꯥꯏꯕꯨ ꯆꯥꯟꯅꯔꯤꯕ꯭ꯔ ꯅꯪ ꯉꯥꯡꯉꯤꯗꯨꯕ
ꯇꯣꯠꯂꯩꯔꯝꯕꯩ ꯆꯥꯕ ꯋꯥꯅꯦ ꯃꯦꯔꯥꯃꯦꯁ ꯅ ꯅꯝꯃꯦ
ꯃꯦꯔꯥꯃꯦꯁꯅ ꯅꯝꯕꯒ ꯃꯦꯔꯥꯃꯤꯁꯅꯤ ꯍꯥꯏꯕꯒ ꯈꯦꯠꯅꯩꯅꯦ ꯏꯕꯨꯡꯉꯣ ꯅꯪꯕꯣ ꯉꯥ ꯑꯇꯣꯞꯄ ꯃꯤ ꯑꯗꯨ ꯉꯁꯤꯁꯨ ꯃꯦꯔꯥꯃꯦꯁ ꯅꯦꯌꯦ ꯑꯗꯨ ꯑꯗꯨ ꯃꯤꯅ ꯍꯥꯏꯕ ꯌꯥꯕ ꯋꯥꯔ ꯍꯥꯏꯕꯅꯤꯗ
ꯑꯩ ꯍꯥꯏꯔ ꯎꯄꯥꯏ ꯂꯩꯇꯦ ꯃꯊꯥ ꯍꯥꯏꯔꯛꯑꯣ
ꯃꯊꯪ ꯍꯥꯏꯔꯛꯎ ꯀꯥꯏꯅ ꯅꯝꯃꯥꯏꯗ ꯅꯪ ꯎꯝ ꯇꯧꯅꯨ ꯇꯧꯅꯨ ꯀꯣ ꯇꯧꯅꯨ ꯍꯥꯏꯁꯤꯅꯤ ꯄꯨꯡ ꯀꯌꯥꯗ ꯍꯜꯂꯛꯏꯅꯣ ꯉꯁꯤꯅ
ꯉꯁꯤ ꯊꯦꯡꯉꯦ ꯅꯤꯄꯥꯟ ꯈꯥꯏ ꯍꯦꯜꯂꯦ ꯑꯩꯁꯨ ꯐꯣꯟꯁꯤꯒꯤ ꯌꯥꯗꯗꯅ ꯍꯥꯏꯗꯤ ꯆꯥꯔꯖꯇ ꯆꯪꯉꯒ ꯑꯃꯨꯛ ꯈꯥꯏꯗꯅ ꯇꯧꯔꯨꯨꯔꯦ
ꯀꯠꯇꯦꯅ ꯀꯩꯅꯣ ꯇꯧꯒꯦꯗ ꯃꯤꯁꯨ ꯂꯩꯍꯧꯗꯦꯗ ꯃꯩ ꯅꯣꯏ ꯃꯩ ꯃꯨꯠꯇ꯭ꯔꯣ ꯀꯃꯥꯏꯅ ꯇꯧꯒꯦ
ꯃꯩ ꯃꯨꯠꯂꯦ ꯀꯛꯆꯤꯡ ꯄꯨꯂꯞꯀꯤꯅꯤ ꯃꯨꯠꯂꯤꯁꯦ ꯑꯩꯈꯣꯏ ꯈꯛꯇꯒꯤ ꯅꯠꯇꯦ ꯅꯣꯏ ꯈꯛꯇꯒꯤ ꯅꯠꯇꯦ ꯀꯛꯆꯤꯡ ꯑꯄꯨꯟꯕꯅꯤ ꯃꯨꯠꯂꯤꯁꯦ ꯑꯗꯣ ꯅꯪ ꯅꯪ ꯐꯣꯟꯗꯣ ꯅꯣꯏ ꯑꯗꯥꯏꯗꯣ ꯅꯦꯠꯋ꯭ꯥꯛꯇꯣ ꯈꯤꯇꯪꯗ ꯀꯥꯕ ꯋꯥꯠꯄ꯭ꯔꯣ ꯀꯃꯥꯏꯅ ꯇꯧꯒꯦ ꯃꯔꯛ ꯃꯔꯛꯇ ꯅꯨꯡꯉꯥꯏꯇꯕ ꯌꯥꯎꯕ꯭ꯔꯣ
ꯑꯃꯥꯏꯅ ꯇꯧ ꯃꯥꯜꯂꯦꯅ ꯃꯔꯛ ꯃꯔꯛꯇ ꯑꯩꯅ ꯁꯨꯝ ꯂꯣꯀꯦꯁꯟ ꯑꯃꯨꯛ ꯍꯥꯏꯗꯤ ꯃꯐꯝꯁꯦ ꯑꯃꯗꯒꯤ ꯑꯃ ꯍꯣꯡꯕꯁꯦ ꯈꯤꯇꯪꯗꯤ ꯉꯍꯥꯛꯇꯪꯗꯤ ꯂꯩꯇ ꯌꯥꯗꯕꯅꯦꯕ ꯑꯣ ꯑꯃꯨꯛ ꯐꯕꯅꯦꯕ ꯈꯪꯗꯦ ꯐꯣꯟꯁꯤꯁꯨ ꯈꯤꯠ ꯍꯥꯏꯔꯣ ꯍꯥꯏꯔꯣ
ꯑꯗꯨꯅꯦ ꯅꯪꯒꯤ ꯅꯦꯠꯋꯥ꯭ꯛꯁꯦ ꯅꯨꯡꯉꯥꯏꯇꯕ ꯃꯥꯜꯂꯦꯕ ꯅꯦꯠꯋꯥ꯭ꯛ ꯌꯥꯗꯕꯒꯤ ꯑꯗꯨꯝ ꯋꯥꯔꯤ ꯇꯧꯕꯗꯁꯨ ꯑꯗꯨꯝ ꯄꯠ ꯄꯠ ꯇꯠꯄꯗꯣ ꯇꯧꯕ ꯃꯥꯜꯂꯦ ꯅꯨꯡꯉꯥꯏꯇꯕꯗꯣ ꯑꯗꯨꯃꯥꯏꯅ ꯇꯧꯋꯤ ꯑꯗꯣ ꯅꯪ ꯀꯩꯅꯣ ꯇꯧꯕꯗꯣ ꯅꯥꯕ ꯈꯣꯠꯄ ꯇꯧꯕꯗꯣ ꯈꯔ ꯐꯔꯕꯣ ꯀꯃꯥꯏꯅ ꯇꯧꯒꯦ
ꯎꯨꯡ ꯑꯌꯨꯛꯇꯒꯤ ꯃꯆꯥꯁ ꯇꯧꯕꯅꯤꯅ ꯊꯥꯎ ꯉꯔꯥꯡ ꯑꯃꯨꯛ ꯕꯥꯝ ꯇꯩꯔꯕ ꯑꯗ ꯑꯌꯨꯛꯇꯒꯤ ꯑꯃꯨꯛ ꯃꯁꯥꯖ ꯃꯁꯥꯖꯔꯝꯃꯜ ꯂꯩꯕ ꯍꯥꯏꯗꯤ ꯁꯨꯝ ꯑꯩꯈꯣꯏꯒꯤ ꯇꯧꯅ ꯍꯥꯏꯇꯥꯔꯦ ꯑꯗꯨꯝꯃ ꯑꯗꯨꯝ ꯇꯧꯔꯦ ꯄꯨꯡꯈꯥꯏ ꯑꯃ ꯇꯧꯔꯦ ꯑꯗꯣ ꯈꯤꯇꯪꯗꯤ ꯍꯣꯏ ꯈꯤꯇꯪꯗꯤ ꯉꯔꯥꯡ ꯉꯔꯥꯡꯒ ꯍꯥꯏꯔꯗꯤ ꯈꯤꯇꯪꯗꯤ ꯀꯩꯅꯣ ꯇꯧꯋꯦ ꯑꯗꯣ ꯉꯁꯤꯖꯨ ꯑꯗꯨꯝ ꯇꯩꯔꯒ ꯍꯌꯦꯡ ꯑꯌꯨꯛ ꯑꯗꯨꯝ ꯇꯧ ꯅꯨꯡ ꯅꯤꯅꯤ ꯈꯔꯁꯨ ꯖꯨꯇꯣꯟ ꯇꯧꯗ ꯌꯥꯗꯦꯅꯦ
ꯑꯗꯨ ꯍꯤꯗꯥꯛꯀꯨꯝꯕ ꯆꯥꯕ ꯈꯣꯠꯄꯗꯤ ꯇꯧꯗ꯭ꯔꯕꯣ ꯀꯃꯥꯏ ꯇꯧꯒꯦ
ꯍꯤꯗꯥꯛꯇꯤ ꯍꯤꯗꯥꯛꯇꯤ ꯃꯃꯥ ꯍꯥꯏꯒꯗꯨꯅꯤ ꯍꯥꯏꯗꯤ ꯍꯤꯗꯥꯛꯇꯨꯗꯤ ꯀꯩꯅꯣ ꯇꯧꯔꯣꯏ ꯍꯥꯏꯗꯤ ꯑꯩꯈꯣꯏꯒꯤ ꯇꯥꯏꯅꯐꯝ ꯍꯥꯏꯇꯥꯔꯦ ꯑꯩꯈꯣꯏ ꯁꯔꯨꯛ ꯑꯅꯤ ꯇꯥꯏꯅꯐꯝꯁꯦ ꯁꯤꯗ ꯑꯣꯏꯅ ꯅꯥꯕꯅꯦꯕ ꯅꯥꯏꯌꯦꯕ ꯑꯩꯁꯦ ꯑꯗꯨꯅ ꯍꯥꯏꯗꯤ ꯍꯤꯗꯥꯛꯇꯣ ꯑꯩꯈꯣꯏꯒꯤ ꯖꯣꯏꯟ ꯍꯥꯏꯗꯣꯏꯔꯥ ꯀꯔꯤ ꯖꯣꯏꯟꯒꯤ ꯍꯤꯗꯥꯛ ꯈꯔ ꯀꯟꯈꯠꯅꯉꯥꯏ ꯑꯗꯨꯃꯥꯏꯅ ꯆꯥꯔꯒꯗꯤ ꯈꯔ ꯐꯕꯅꯦ ꯍꯥꯏꯇꯥꯔ
ꯍꯣ ꯑꯗꯨꯕꯨꯅꯦ ꯍꯥꯏꯁꯦ ꯑꯗꯨ ꯍꯤꯗꯥꯛꯇꯨ ꯆꯥꯔꯤꯕ꯭ꯔꯥ ꯆꯥꯗ꯭ꯔꯕꯁꯤꯅꯦ ꯑꯩꯅ ꯍꯪꯉꯤꯁꯤꯅ
ꯆꯥꯗꯦ ꯍꯥꯏꯕ ꯆꯥꯗꯦ ꯑ
ꯑꯩꯅꯦ ꯑꯩꯅꯦ ꯑꯩꯅꯤ ꯑꯣ ꯑꯗꯨꯗꯤ ꯉꯁꯤꯗꯤ ꯄꯨꯡ ꯀꯌꯥꯗ ꯆꯠꯂꯤꯅꯣ ꯁꯤ ꯇꯥꯕ ꯃꯤ ꯀꯅꯥꯝ ꯎꯔꯝꯃꯣꯏꯕꯀꯣ ꯑꯩꯅ ꯎꯗꯝꯅꯤꯅ ꯅꯪ ꯑꯗꯨꯝ ꯉꯥꯡꯉꯁꯨ ꯌꯥꯏꯌꯦ ꯑꯩꯅ ꯉꯥꯛꯇꯪ ꯇꯨꯃꯤꯟ ꯂꯩꯈ꯭ꯔꯗꯤ
ꯑꯣ ꯀꯔꯥꯏꯗꯅꯣ ꯅꯪꯅ ꯆꯠꯂꯤ ꯍꯥꯏꯗꯨꯕꯣ
ꯑꯩꯅ ꯆꯠꯄ ꯆꯠꯇꯕ ꯅꯠꯇꯦ ꯑꯩꯅ ꯇꯨꯃꯤꯟ ꯂꯩꯒꯗꯤ ꯅꯪ ꯑꯃꯨꯛ ꯑꯗꯨꯝ ꯃꯔꯛꯇꯨꯗ ꯑꯗꯨꯝ ꯁꯝꯖꯤꯜꯂꯛꯑꯣ ꯌꯥꯏ ꯀꯩꯁꯨ ꯀꯥꯏꯗꯤꯌꯦ ꯃꯤ ꯇꯨꯃꯤꯟꯅ ꯂꯩ ꯅꯪꯅ ꯍꯪꯒꯤꯕ ꯑꯣꯏꯔꯁꯨ ꯑꯩꯅ ꯀꯩꯅꯣ ꯇꯧꯔꯛꯇꯕ ꯇꯥꯏꯃꯤꯡ ꯑꯣꯏꯗꯤ ꯑꯗꯨꯝ ꯉꯥꯡꯉꯛꯑꯣ ꯑꯗꯨꯝ ꯇꯥꯔꯤꯅꯦ ꯑꯩꯁꯨ ꯇꯥꯟꯖꯥ ꯆꯥꯗꯕꯒꯤ ꯑꯣꯏꯔꯝꯕꯁꯨ ꯌꯥꯏ ꯇꯨꯃꯤꯟꯅ ꯂꯩꯁꯤꯟꯗ꯭ꯔꯁꯨ ꯌꯥꯏ ꯍꯥꯏꯕ
ꯑꯣ ꯑꯩꯗꯤ ꯆꯥꯛ ꯆꯥꯔꯤꯔ ꯆꯥꯒ ꯂ ꯈꯣꯜꯂꯤꯔ ꯍꯥꯏꯐꯦꯠ ꯁꯨꯝ ꯈꯜꯂꯨꯕꯅꯤꯗ ꯀꯔꯤ ꯃꯥꯊꯦꯜ ꯇꯧꯔꯒꯦ ꯅꯪꯕꯣ
ꯗꯁꯕꯤꯟꯗꯣ ꯀꯩꯅꯣ ꯇꯧꯕ ꯁꯤ ꯍꯨꯏꯅ ꯏꯟꯊꯔꯝꯃꯅꯤ ꯑꯗꯨꯒꯤ ꯇꯥꯕ ꯏꯃꯥꯡꯗ ꯇꯥꯔꯝꯃꯕ ꯑꯗꯨꯒꯤ ꯀꯣꯛꯈꯠꯀꯦꯅ ꯊꯣꯡ ꯍꯥꯡꯉꯨꯕꯅꯤꯗ ꯑꯗꯨꯒꯤ ꯀꯩꯅꯣ ꯇꯧꯍꯧꯗꯕ ꯐꯣꯟꯗ ꯅꯪ ꯉꯥꯡꯉꯤꯗꯣ ꯑꯗꯨꯒꯤ ꯉꯁꯤꯁꯦ ꯑꯩꯈꯣꯏꯒꯤ ꯁꯦꯕꯣꯠ ꯏꯔꯣꯜꯂꯦ ꯑꯗꯨꯒ ꯉꯥ ꯉꯥ ꯑꯀꯪꯕ ꯈꯔ ꯉꯧꯔꯦ ꯕꯣꯔꯥ ꯈꯔ ꯑꯃ ꯂꯩꯔꯝꯃꯦ ꯕꯣꯔꯥ ꯍꯧꯕ ꯅꯠꯇꯦ ꯑꯗꯨꯝ ꯅꯨꯡꯗꯥꯡ ꯋꯥꯏꯔꯝ ꯕꯣꯔꯥ ꯆꯥꯒꯦꯅ ꯂꯩꯔꯨꯕꯗꯨꯒꯤ ꯆꯥꯛꯀ ꯑꯗꯨꯝ ꯈꯔ ꯑꯣꯏꯅ ꯆꯥꯁꯤꯟꯕꯅꯤꯗ ꯑꯗꯨ ꯅꯣꯏ ꯑꯗꯨꯝ ꯂꯥꯛꯇ꯭ꯔꯕꯣ ꯍꯧꯖꯤꯛꯀꯥꯟꯅꯤ ꯌꯨꯝꯗ ꯀꯃꯥꯏꯅ ꯇꯧꯒꯦ
ꯑꯁ ꯂꯥꯛꯇ꯭ꯔꯦꯗ ꯃꯥ ꯈꯤꯇꯪ ꯀꯔꯤ ꯀꯔꯤ ꯃꯣꯏ ꯄꯩꯈꯥꯗꯣ ꯃꯅꯤꯡ ꯀꯔꯤ ꯀꯔ ꯍꯥꯗꯣ ꯂꯩ ꯑꯗꯨꯅ ꯃꯇꯝ ꯈꯤꯇꯪꯗꯤ ꯆꯪꯒꯤꯅꯤ ꯍꯥꯏꯐꯦꯠꯇꯪꯗꯤ ꯄꯥꯎꯗꯤ ꯍꯥꯏꯔꯛꯄꯅꯤꯅ ꯑꯗ ꯅꯣꯏ ꯕꯦꯝꯗꯤ ꯊꯣꯛꯂꯛꯄ꯭ꯔꯣ ꯀꯃꯥꯏ ꯇꯧꯒꯦ
ꯑꯧ ꯃꯣꯏꯕꯨꯗꯤ ꯁꯨꯇꯤ ꯂꯩꯕꯒꯤ ꯌꯨꯝꯗ ꯂꯩꯔꯦ ꯅꯍꯥꯟꯗꯨꯒꯤ
ꯃꯥꯖꯤ ꯀ꯭ꯂꯥꯁ ꯀꯌꯥꯅꯣ
ꯃꯥ ꯍꯟꯗꯛ ꯇꯨꯋꯦꯜ ꯂꯣꯏꯕ
ꯑꯣ ꯌꯥꯝ ꯑꯁ ꯂꯩꯁꯥꯕꯤ ꯑꯣꯏ ꯂꯩꯔꯝꯃꯦ ꯈꯪꯍꯧꯗꯔꯦ ꯃꯇꯝꯁꯦ
ꯑꯗꯣ
ꯎꯝ ꯍꯥꯢꯔꯛꯑꯣ
ꯉꯁꯤ ꯍꯌꯦꯡ ꯕꯣꯜꯒ ꯌꯦꯡꯗꯧ ꯂꯩꯕ꯭ꯔꯥ ꯅꯪꯕꯣ
ꯑꯩꯁꯦ ꯀꯅꯥ ꯀꯅꯥ ꯁꯥꯟꯅꯗꯣꯏ ꯂꯩꯒꯦ ꯍꯧꯖꯤꯛ ꯌꯦꯡꯉꯣꯢꯗ ꯑꯩ ꯍꯌꯦꯡ ꯋꯥꯏ ꯅꯛꯁꯤꯜꯂꯛ ꯀꯥꯟꯗ ꯌꯦꯡꯉꯒꯦ ꯀꯩꯅꯣꯗ ꯁꯤꯃꯤ ꯑꯗꯨꯋꯥꯏꯗꯒꯤ ꯍꯧꯔꯒꯦ ꯀ꯭ꯋꯥꯇꯔꯗꯒꯤ ꯍꯧꯔꯁꯁꯨ ꯌꯥꯏ ꯑꯗꯨꯋꯥꯏꯗ ꯍꯧꯔꯒ ꯑꯣꯏꯅ ꯌꯦꯡꯉꯒꯦ ꯍꯥꯏꯗꯤ ꯅꯨꯡꯇꯤꯒꯤ ꯆꯠꯇꯣꯏꯅꯤꯅ ꯑꯩ ꯋꯥꯅꯦꯕ ꯑꯥꯗ ꯇꯨꯝꯃ ꯂꯩꯕꯁꯨ ꯌꯥꯔꯣꯏ ꯅꯪ ꯌꯦꯡꯒꯗꯣꯏꯔꯣ ꯄ꯭ꯂꯥꯟ ꯂꯩꯕꯔꯣ ꯀꯃꯥꯏꯅ ꯇꯧꯒꯦ
ꯐꯥꯏꯅꯦꯜ ꯌꯦꯡꯁꯤꯔ ꯁꯨꯃꯥꯏꯅ ꯈꯜꯂꯝꯕ ꯑꯗꯨꯒꯤ ꯁꯨꯝ ꯍꯧꯕꯅꯤꯗ
ꯐꯥꯏꯅꯦꯜꯗꯨꯗꯤ ꯋꯥꯠꯂꯤꯃꯤ ꯅꯪꯕꯨ ꯌꯥꯝ ꯊꯤꯅ ꯋꯥꯠꯂꯤꯃꯦ ꯍꯧꯗ ꯉꯥꯏꯔꯤꯃꯦ
ꯍꯣꯏ ꯑꯗꯨ ꯅꯠꯇ꯭ꯔꯗꯤ ꯑꯩꯗꯤ ꯀꯩꯅꯣ ꯃꯊꯪ ꯃꯊꯪ ꯍꯥꯏꯗꯤ ꯊꯥ ꯑꯃꯈꯛꯇꯪ ꯍꯥꯏꯔꯦ ꯍꯥꯏꯗꯤ ꯃꯊꯪ ꯃꯊꯪ ꯊꯥꯗꯣꯛꯑꯣ ꯈꯣꯠꯇꯧꯕꯗꯣ ꯑꯗꯨ ꯑꯃꯈꯛꯇꯪ ꯉꯥꯏꯕꯗꯨꯗ ꯑꯩꯅ ꯑꯦ ꯁꯨꯝ ꯀꯃꯥꯏꯅ ꯇꯧꯔꯤꯅꯣ ꯍꯥꯏꯕꯩ ꯁꯨꯝ ꯅꯪꯉꯣꯟꯗ ꯍꯧꯗꯣꯔꯛꯄꯩ ꯋꯥꯅꯤ ꯁꯨꯝ ꯈꯜꯂꯤ ꯍꯥꯏꯕꯩꯒꯤ ꯋꯥꯅꯦ ꯅꯛꯆꯤꯜꯂ ꯌꯦꯡꯕ ꯅꯠꯇꯦꯗ ꯑꯩꯁꯨ
ꯈꯜꯂꯨꯅꯨ ꯀꯩꯅꯣ ꯅꯪ ꯑꯦꯛꯖꯥꯝ ꯊꯥꯕꯗꯨꯒ ꯐꯥꯏꯅꯦꯜꯒ ꯀꯔꯤ ꯃꯔꯤ ꯂꯩꯅꯗꯣꯔꯤꯒꯦ ꯑꯩꯈꯣꯏꯅ ꯍꯧꯖꯤꯛꯇꯩ ꯌꯦꯡꯊꯣꯛ ꯐꯥꯏꯅꯦꯜꯗꯣ ꯉꯁꯤ ꯌꯦꯡꯊꯣꯛꯑꯒꯦ ꯑꯦꯛꯖꯥꯝ ꯀꯨꯏꯔꯔꯣꯏ ꯑꯁꯦꯡꯕ ꯐꯥꯏꯅꯦꯜ ꯅꯨꯃꯤꯠꯇꯗꯤ ꯅ ꯍꯥꯏꯕꯁꯨ ꯌꯥꯗꯧ ꯅꯠꯇꯦ ꯑꯗꯨꯝ ꯎꯄꯥꯏ ꯂꯩꯇꯦ ꯑꯗꯨꯝ ꯐꯥꯏꯅꯦꯜ ꯅꯨꯃꯤꯠꯇꯨ ꯐꯝꯅ‌ꯦꯜ ꯊꯥ ꯐꯥꯏꯅꯦꯜ ꯅꯨꯃꯤꯠ ꯑꯗꯨꯝ ꯇꯥꯖꯗꯧ ꯂꯩꯔꯦ ꯑꯦꯛꯖꯥꯝ ꯃꯅꯥꯛ ꯑꯣꯏꯒꯦꯔꯥ ꯑꯣꯏꯔꯣꯏꯒꯦꯔꯥ ꯌꯦꯡꯒꯦ ꯍꯥꯏꯔꯒꯗꯤ ꯌꯦꯡꯉꯨꯒꯦ ꯍꯥꯏꯔꯒꯅ ꯑꯃ ꯑꯣꯏꯔꯦ ꯀꯔꯤ ꯆꯥꯟꯅꯔꯤꯅꯣ ꯅꯪ ꯉꯥꯡꯉꯤꯗꯨꯕꯣ ꯅꯪ ꯆꯥꯟꯅꯗꯕ ꯋꯥ ꯌꯥꯝ ꯉꯥꯡꯉꯤ ꯅꯪ
ꯅꯠꯇꯦ ꯑꯩꯅ ꯍꯥꯏꯗꯤ ꯃꯊꯪ ꯊꯥꯒꯤ ꯑꯦ ꯃꯌꯥꯏꯔꯣ ꯃꯌꯥꯏꯗꯒ ꯇꯥꯗ꯭ꯔꯥ ꯀꯃꯥꯏꯅ ꯇꯩꯅꫭ ꯑꯗꯩꯋꯥꯡ ꯇꯥꯥꯗꯤ ꯌꯦꯡꯉ ꯅꯠꯇ꯭ꯔꯒ ꯌꯦꯡꯉꯔꯣꯏ ꯍꯥꯏꯕ
ꯃꯥ ꯑꯩꯩꯅ ꯈꯟꯕꯗ ꯇꯔꯥꯅꯤꯄꯥꯟꯗꯔꯣ ꯇꯔꯥꯅꯤꯄꯥꯟꯗꯔ ꯀꯨꯟꯃꯥꯊꯣꯏꯗꯔꯣ ꯑꯩ ꯈꯪꯗ꯭ꯔꯦ ꯀꯥꯎꯕꯨ ꯀꯥꯎꯔꯦꯗ ꯑꯗꯨ ꯃꯅꯨꯡꯗ ꯑꯣꯏꯔꯝꯗꯧ ꯃꯥꯜꯂꯦ ꯑꯩꯁꯨ ꯍꯦꯛ ꯆꯞ ꯆꯥꯕꯗꯣ ꯈꯪꯗ꯭ꯔꯦꯕꯀꯣ ꯌꯦꯡꯗ꯭ꯔꯒꯗꯤ ꯈꯪꯉꯔꯣꯏ ꯑꯗꯨꯗꯤ
ꯑꯗꯨ ꯑꯣꯏꯗꯤꯅꯦ ꯀꯣꯕꯤ ꯀꯣꯕꯤ ꯁꯥꯐꯤꯛ ꯉꯥꯡ ꯉꯥꯡ ꯂꯩꯇꯔꯣ ꯅꯪꯕꯣ
ꯑꯩꯗꯤ ꯀꯩꯅꯣ ꯀꯣꯚꯤꯠ ꯀꯣꯚꯤꯠ ꯑꯃꯨꯛ ꯇꯧꯔꯛꯏꯁꯤꯕꯣ ꯈꯜꯂꯨꯔꯦ ꯅꯪ ꯀꯣꯏꯕꯒꯤꯒ ꯍꯥꯏꯕꯗꯣ ꯅꯩꯌꯥ ꯑꯃ ꯏꯁꯦꯡ ꯁꯦꯡꯗꯕꯗ ꯀꯣꯕꯤ ꯀꯣꯕꯤ ꯍꯥꯏꯕ ꯃꯥꯜꯂꯨꯔꯦ ꯀꯣꯏꯕꯤ ꯁꯥꯥꯝꯕꯩ ꯄ꯭ꯂꯥꯟꯁꯦ ꯅꯣꯡꯃꯥꯏꯖꯤꯡ ꯅꯨꯃꯤꯠꯇ ꯁꯨꯝ ꯑꯩꯈꯣꯏ ꯍꯥꯟꯅ ꯏꯃꯥꯟꯅꯕ ꯈꯤꯇꯪ ꯍꯥꯟꯅ ꯄꯨꯜꯂꯛꯄ ꯑꯩꯈꯣꯏ ꯈꯔ ꯄꯨꯟꯗꯕꯁꯨ ꯀꯨꯏꯔꯦꯅ ꯑꯗꯨꯃꯥꯏꯅ ꯆꯥꯛ ꯆꯔꯥ ꯑꯃ ꯆꯥꯁꯤꯔꯅ ꯍꯥꯏꯔꯞꯗꯤ ꯍꯧꯗꯣꯛꯅꯔꯝꯕꯅꯦ ꯑꯗꫭ ꯍꯧꯗꯣꯛꯅꯔꯝꯕꯒ ꯑꯗꯨꯝ ꯌꯥꯗ꯭ꯔꯦ ꯑꯃꯅ ꯑꯗꯨꯝ ꯐꯔꯛ ꯐꯨꯔꯛꯇꯅ ꯃꯥꯁꯨ ꯎꯄꯥꯏ ꯂꯩꯇꯕ ꯂꯩꯕꯨꯗꯤ ꯑꯗꫭ ꯐꯔꯛ ꯇꯥꯗꯅ ꯑꯗꫭ ꯃꯤꯗꯣ ꯁꯨꯗ꯭ꯔꯒꯗꯤ ꯑꯃꯨꯛ ꯌꯥꯔꯣꯏꯗꯧꯅꯤꯅ ꯇꯧꯔꯔꯣꯏꯁꯦꯅ ꯍꯥꯏꯅꯈ꯭ꯔꯦ ꯀꯣꯟꯅ ꯑꯃꯨꯛ ꯌꯥꯔꯀꯥꯟꯗ ꯇꯧꯔꯁꯦꯅ ꯃꯣꯏ ꯃꯣꯏ ꯑꯗꯨꯝ ꯑꯍꯜ ꯂꯃꯟ ꯂꯩꯇꯕ ꯌꯥꯎꯕ ꯖꯥꯠꯅꯤ ꯌꯨꯝꯗ ꯑꯗꯨꯒꯤ ꯌꯥꯔꯔꯣꯏ ꯍꯌꯦꯡ ꯍꯥꯡꯆꯤꯠ ꯅꯠꯇ꯭ꯔꯣ ꯉꯁꯤ ꯁꯒꯣꯜꯁꯦꯟ ꯉꯁꯤ ꯁꯒꫭꯜꯁ‌ꯦꯟ ꯅꯠꯇ꯭ꯔꯣ ꯁꯒꫭꯜꯁ‌ꯦꯟ ꯏꯔꯥꯏ ꯊꯥꯡꯅ ꯍꯣꯏ ꯍꯌꯦꯡꯆꯤꯠ ꯃꯁ‌ꯦꯝꯗ ꯇꯧꯗꯧꯅꯤ ꯑꯣ ꯃꯁꯤ ꯌꯥꯔꯔꯣꯏꯅ ꯍꯥꯏꯗꯣꯛꯂꯑꯦ ꯉꯔꯥꯡ ꯑꯗꯨꯗꯥꯏꯗ ꯍꯥꯏꯔꯞ ꯍꯥꯏꯅꯔꯝꯕꯅꯦꯕ ꯑꯗꫭ ꯌꯥꯔꯔꯣꯏ ꯍꯥꯏꯔꯦ ꯑꯗꯨꯅ ꯄꯨꯜꯂꯔꯣꯏ ꯑ ꯅꯪꯗꯤ ꯑꯇꯣꯞ ꯑꯇꯣꯞꯄ ꯄꯨꯟꯕ ꯄ꯭ꯂꯥꯟ ꯂꯩꯕ꯭ꯔꯣ ꯀꯃꯥꯏ ꯇꯧꯒꯦ
ꯑ ꯂꯩꯩꯇꯦ ꯑꯗꯨꯕꯨ ꯑꯦ ꯀꯩꯅꯣ ꯈ ꯍꯪꯉꯦ ꯅꯪ ꯁꯨꯝ ꯆꯠꯊꯣꯛ ꯆꯠꯁꯤꯟ ꯇꯧꯕꯗꯣ ꯑꯗꯣ ꯁꯨꯝ ꯊꯥꯎ ꯅꯣꯡꯉꯥꯡꯗꯤ ꯄꯥꯎ ꯇꯥꯕ꯭ꯔꯣ ꯀꯃꯥꯏꯅ ꯉꯁꯤ ꯍꯌꯦꯡ ꯄꯤꯅꯤ ꯄꯤꯔꯣꯏ ꯍꯥꯏꯅ ꯈꯪꯕ꯭ꯔꯣ ꯅꯪꯕꯣ
ꯊꯥꯎ ꯅꯨꯡ ꯀꯩꯗꯧꯋꯦ ꯍꯥꯏꯕ
ꯍꯥꯥ
ꯊꯥꯎ ꯅꯣꯡ ꯀꯩꯗꯧꯋꯦ ꯍꯥꯏꯕ ꯍꯥꯏꯔꯒ ꯍꯪꯉꯤꯁꯦ ꯅꯪ ꯇꯥꯗ꯭ꯔꯕ ꯑꯃꯨꯛ
ꯄꯤꯅꯤ ꯄꯤꯔꯣꯏ ꯍꯥꯏꯕ ꯇꯧꯒꯨꯝ ꯇꯧꯕ꯭ꯔꯕ
ꯑ ꯈꯪꯗꯦꯗ ꯑꯗꯨꯗꯤ ꯑꯗꯨꯝ ꯑꯩꯁꯨ ꯆꯠꯊꯣꯛ ꯆꯠꯁꯤꯟ ꯇꯧꯋꯦ ꯍꯥꯏꯕ ꯋꯥꯅꯤ ꯊꯥꯎ ꯄꯝꯗ ꯀꯩꯅꯣ ꯇꯧꯕꯁꯨ ꯅꯠꯇꯕꯅꯤꯅ ꯈꯪꯗꯦꯗ ꯑꯗꯨꯗꯤ ꯀꯔꯃꯥꯏꯅ ꯀꯔꯤ ꯄꯥꯎ ꯂꯩꯅꯒꯦ ꯑꯗꯨꯗꯤ ꯑꯗꯣ ꯍꯥꯡꯉꯝꯃꯒ ꯍꯥꯜꯂꯦ ꯑꯗꯨꯝ ꯍꯥꯡꯉꯝꯗ꯭ꯔꯒ ꯉꯥꯏꯊꯣꯛ ꯑꯣꯏꯖꯤꯟ ꯇꯧ ꯅꯔꯒ ꯑꯃꯨꯛ ꯇꯧꯈ꯭ꯔꯦ ꯑꯗꯨꯃꯥꯏꯅ ꯇꯧꯕꯁꯨ ꯌꯥ ꯑꯗꯨ ꯈꯪꯗꯦ ꯑꯗꯨ ꯄꯥꯎꯗꯤ ꯑꯗꯨꯏ ꯄꯥꯎꯗꯨꯃꯗꯤ ꯑꯩ ꯇꯥꯕ ꯂꯩꯇꯦ ꯅꯪ ꯀꯅꯥꯅ ꯍꯥꯏꯔꯛꯏꯅꯣ ꯂꯣꯟꯕ ꯌꯥꯏꯒ ꯍꯥꯏꯅꯕ꯭ꯔꯕ
ꯅꯤꯅꯤ ꯍꯨꯝꯅꯤ ꯄꯤꯔꯣꯏ ꯁꯨꯝ ꯍꯥꯏꯐꯦꯠꯇꯪ ꯃꯅꯤꯟ ꯂꯩꯅꯒꯨꯝ ꯇꯧꯕ ꯑꯩꯈꯣꯏꯗꯤ ꯀꯩꯅꯣꯔ ꯃꯅꯛꯂ ꯀꯩꯅꯣꯅꯤꯗꯅ ꯍꯥꯏꯋꯦ ꯃꯄꯥ ꯑꯣꯏꯗꯅ ꯑꯩꯗꯤ ꯁꯣꯔꯣꯛ ꯑꯆꯧꯕ ꯃꯄꯥ ꯑꯣꯏꯕꯅꯤꯅ ꯀꯩꯅꯣ ꯃꯣꯏꯅ ꯁꯨꯝ ꯍꯥꯏꯅ ꯍꯥꯏꯅ ꯁꯨꯝ ꯇꯥꯕꯩ ꯋꯥꯅꯤ ꯑꯦ ꯅꯪ ꯆꯠꯊꯣꯛ ꯆꯠꯁꯤꯟ ꯇꯧꯅꯤ ꯃꯥꯏꯅ ꯅꯪ ꯈꯪꯕ ꯈꯪꯗ꯭ꯔꯁꯤꯅꯤꯗ ꯇꯥꯕ ꯇꯥꯗ꯭ꯔꯕ
ꯈꯪꯗꯦꯗ ꯆꯠꯊꯣꯛ ꯆꯠꯁꯤꯟ ꯇꯧꯔꯁꯨ ꯍꯥꯏꯗꯤ ꯀꯩꯁꯨ ꯑꯗꯨꯗ ꯈꯪꯅꯉꯥꯏ ꯆꯠꯊꯣꯛ ꯆꯠꯁꯤꯟ ꯇꯧꯋꯦꯅ ꯈꯪꯅꯉꯥꯏꯒꯤ ꯄꯥꯎꯗꯨ ꯂꯩꯇꯦꯕ ꯍꯥꯏꯗꯤ ꯑꯗꯨꯝ ꯆꯠꯊꯣꯛ ꯆꯠꯁꯤꯟ ꯇꯧꯗ꯭ꯔꯁꯨ ꯌꯨꯝꯗ ꯂꯩꯔꯁꯨ ꯑꯗꯨꯝ ꯄꯥꯎ ꯀꯩꯀꯥ ꯇꯥꯕ ꯑꯃꯃꯕꯨꯗꯤ ꯑꯗꯨꯝ ꯈꯪꯉꯝꯕꯁꯦ ꯑꯗꯨ ꯆꯠꯊꯣꯛ ꯆꯠꯁꯤꯟ ꯇꯧꯔꯁꯨ ꯑꯗꯨꯒꯨꯝꯕꯒꯤꯗꯤ ꯊꯣꯏꯅꯗꯤ ꯀꯩꯁꯨ ꯈꯪꯗꯦꯗ ꯀꯃꯥꯏꯅ ꯈꯪꯉꯨꯗꯣꯏꯅꯣꯗꯣ ꯄꯥꯎ ꯇꯥꯗꯦꯕ ꯂꯩꯇꯦꯕ ꯑꯗꯣ ꯅꯪꯒꯤꯗꯨꯅꯕꯨ ꯁꯦꯡꯉꯒꯗꯤ ꯑꯗꯨꯝ ꯈꯔ ꯍꯥꯟꯖꯤꯜꯂꯒ ꯊꯝꯍꯧꯒꯦꯁꯨ ꯌꯥꯕꯨꯗꯤ ꯌꯥꯕꯖꯥꯠꯅꯤ ꯅꯪꯒꯤꯗꯤ ꯍꯥꯟꯖꯤꯜꯂꯕꯣ ꯀꯃꯥꯏ ꯇꯧꯒꯦ
ꯎꯝ ꯍꯟꯖꯤꯜꯍꯧꯗꯦ ꯍꯟꯖꯤꯜꯍꯧꯗꯦꯅ ꯑꯦ ꯇꯥꯔꯗꯤ ꯀꯃꯥꯏꯅ ꯇꯧꯔꯤꯅꯣ ꯍꯥꯏꯗ ꯑꯗꯨ ꯑꯩꯁꯨ ꯍꯟꯖꯤꯟ ꯍꯥꯏꯗꯤ ꯃꯅꯤꯟ ꯁꯨꯝ ꯂꯩꯅꯒꯨꯝ ꯇꯧꯕꯗꯨꯗ ꯍꯟꯖꯤꯟ ꯑꯩ ꯍꯟꯖꯤꯟꯗꯅ ꯑꯗꯨꯝ ꯈꯔ ꯆꯦꯛꯁꯤꯟꯅ ꯊꯧꯒꯔꯦ ꯍꯥꯏꯇꯥꯔꯦ
ꯑꯗꯨꯕꯨꯗꯤ ꯅꯪꯕꯨꯗꯤ ꯀꯗꯥꯏꯗꯁꯨ ꯆꯠꯂꯝꯃꯣꯏꯗ ꯑꯗꯨꯝ ꯅꯪ ꯅꯌꯨꯝꯗꯒꯤꯅ ꯅꯣꯏ ꯍꯧꯖꯤꯛ ꯂꯥꯏꯔꯤꯛ ꯄꯥꯐꯝꯗꯨꯕꯨ ꯃꯣꯏ ꯂꯥꯏꯔꯤꯛ ꯄꯥꯕꯝꯗꯒꯤꯅ ꯅꯌꯨꯝꯕꯧ ꯃꯣꯏ ꯑꯗꯨꯗꯩ ꯍꯦꯟꯅ ꯀꯥꯏ ꯆꯠꯇꯣꯔꯤꯅꯣ ꯑꯗꯨꯁꯨ ꯀꯤꯂꯣꯃꯤꯇꯔ ꯑꯃ ꯀꯩꯁꯨ ꯐꯥꯔꯝꯃꯣꯏꯗ ꯇꯪꯈꯥꯏꯃꯨꯛꯀꯤ ꯆꯥꯡꯗ ꯑꯣꯏꯔꯝꯅꯤꯗ ꯅꯪꯅ ꯆꯠꯊꯣꯛ ꯆꯠꯁꯤꯟ ꯇꯧꯔꯤꯗꯣ ꯅꯪ ꯀꯣꯏꯕ ꯆꯠꯄꯁꯨ ꯅꯠꯇꯦ ꯑꯃ ꯇꯧꯕꯁꯨ ꯅꯠꯇꯦ
ꯍꯣꯏ ꯁꯦ ꯍꯣꯏ ꯁꯦ ꯍꯌꯦꯡꯂ ꯍꯪꯆꯤꯠꯂ ꯅꯣꯡꯃꯥꯏꯖꯤꯡꯂ ꯄꯨꯜꯂꯁꯤ ꯁꯦ ꯉꯁꯤ ꯊꯝꯃꯁꯤꯔꯣ
ꯍꯣꯏ ꯍꯣꯏ ꯐꯔꯦ ꯐꯔꯦ ꯑꯗꯨ ꯉꯝ ꯅꯨꯃꯤꯠꯇꯃꯨꯛ ꯎꯅꯔꯁꯦ ꯑꯗꯨꯗꯤ
ꯎꯝ